ꯇꯥꯕ꯭ꯔꯣ
ꯑ ꯀꯩꯗꯔꯤꯅꯣ
ꯇꯝ ꯂꯩꯗ ꯇꯥꯏ ꯇꯥꯏ
ꯑꯣ ꯑꯩ ꯑꯩꯈꯣꯏ ꯁ꯭ꯋꯥꯏꯁꯤꯗ ꯅꯦꯠ ꯅꯨꯡꯉꯥꯏꯇꯕꯒꯤꯀꯣ
ꯑ
ꯈꯟꯕ
ꯒ꯭ꯔꯝ ꯈꯣꯗꯥ ꯍꯗ ꯍꯥꯏ
ꯀꯩ ꯃꯈ ꯀꯣꯟꯅ ꯍꯥꯏꯕ
ꯕꯦꯛꯒ꯭ꯔꯥꯎꯟ ꯕꯦꯛꯒ꯭ꯔꯥꯎꯝ
ꯊꯣꯡ ꯂꯣꯟꯒꯦꯔ
ꯀꯩꯗꯧꯔꯤꯅꯣ ꯍꯤꯞ ꯄꯤ ꯍꯥꯏꯔꯣ
ꯑ ꯁꯤꯞꯇꯒꯤꯗ ꯈ꯭ꯋꯥꯡ ꯥꯡꯕꯒꯤ
ꯍꯁ ꯑꯍꯟ ꯑꯣꯏꯔꯕꯣ ꯐꯣꯡꯣꯡꯅꯕꯕꯁꯤꯕꯤ ꯑ ꯍꯥꯟ ꯅꯁꯨ ꯅꯁꯨꯕꯨꯨꯛ ꯌꯥꯝ ꯂꯩꯔꯒꯦ
ꯁꯨꯁꯦ ꯃꯔꯤ ꯂꯩꯦꯦ
ꯑꯁ ꯑꯗꯨꯗꯤ ꯌꯥꯝ ꯊꯤ ꯑꯍꯟ ꯑꯣꯏꯔꯦ ꯍꯥ
ꯅꯨꯡꯃꯥꯏ ꯑꯣꯏꯗ
ꯀꯩ ꯏꯟꯁꯥꯡ ꯆꯥꯔꯒꯦ ꯑꯌꯨꯛꯇ
ꯇꯥꯁ ꯍꯥꯏꯅꯤ
ꯎꯝ ꯑꯁ ꯗꯥꯗꯤ ꯃꯤ ꯑꯆꯧ ꯑꯁꯥꯡꯁꯤꯡꯅ ꯆꯥꯕꯅꯤꯅꯦ
ꯗꯥꯏꯗꯒꯤ ꯋꯥꯔꯦ ꯃꯤ ꯂꯣꯏꯅꯃꯛ ꯑꯗꯨꯃꯥꯏꯅ ꯆꯕ ꯀꯅ ꯌ ꯋꯥ ꯈꯨꯁꯤ ꯌꯥꯔꯦ
ꯍꯥꯎꯅꯦꯍꯦ ꯐꯖꯅ ꯊꯣꯡꯕꯤꯔꯗꯤ ꯀꯩꯅꯣ
ꯑ ꯃꯁꯦ ꯣꯔꯗꯤꯔꯈꯤ
ꯍꯤꯟꯖꯥꯡ ꯍꯥꯎꯗꯕ ꯑꯇꯣꯞꯄꯒ ꯆꯥꯟꯗꯝꯅ ꯔꯗꯤ ꯗꯥꯜꯅ ꯈꯔ ꯍꯥꯎꯋ ꯍꯣꯔꯣꯏꯗ
ꯏꯟꯆꯥꯃꯅꯥꯄꯤꯅ ꯍꯦꯟꯅ ꯍꯥꯎꯈ꯭ꯔꯦꯅꯦ
ꯟꯖꯥꯡ ꯅꯥꯄꯤꯁꯨ ꯍꯥꯎꯕ ꯂꯩ ꯍꯥꯎꯗꯕ ꯂꯩ ꯅꯥꯄꯤꯁꯨ ꯈꯔ ꯈꯔ ꯌꯣꯠ ꯠꯄ ꯌꯥꯕ ꯂꯩ ꯈꯔ ꯌꯣꯠꯄ ꯌꯥꯗꯕ ꯂꯩ ꯑꯇꯣ ꯑ ꯃꯥꯒꯤ ꯃꯥꯒꯤ ꯋꯥꯈꯜ ꯍꯥꯏꯗꯨꯅꯤꯗ ꯑꯩꯒꯤꯗꯤ ꯗꯥ ꯑꯗꯨꯝ ꯍꯥꯎꯋꯦ
ꯇ ꯇꯗ ꯭ꯔꯤꯇꯤꯤꯁꯅ ꯋꯥꯖꯗꯥꯗꯅꯦ ꯅꯣꯡ ꯇꯥꯑꯣ ꯌꯥꯗ꯭ꯔꯔꯤ ꯅꯣꯡ ꯇꯥꯍꯟꯕꯤꯌꯣ
ꯑꯁ ꯑꯗꯨꯗꯤ ꯑꯩ ꯏꯁꯣꯔ ꯑꯣꯏꯔꯀꯥꯟꯗ ꯇꯥꯍꯟꯕꯤꯔꯛꯀꯦ ꯀꯣꯏꯗ꯭ꯔꯦ ꯏꯁꯣꯔ ꯍꯒꯗꯕ
ꯏꯁꯤꯡ ꯂꯩꯇ꯭ꯔꯦ ꯂꯧꯒꯦ
ꯑ ꯑꯁ ꯄꯥꯏ ꯂꯥꯏꯇꯦ ꯀꯗꯨꯕꯗꯤ
ꯇꯔꯦ ꯇꯣꯒꯣ
ꯇꯧꯕꯤꯒꯦ ꯇꯧꯕꯤꯒꯦ ꯑꯣ ꯀꯨꯏꯔꯔꯣꯏ ꯑꯗꯨꯗꯤ ꯍꯞꯇꯥ ꯃꯅꯨꯡꯗ ꯂꯥꯛꯑꯅꯤ ꯅꯣꯡꯗꯣ
ꯋꯦꯗꯔꯅꯦꯁꯤꯦ ꯅꯣꯡꯂꯩ ꯅꯣꯡꯂꯩꯅꯦ
ꯕꯦꯛꯒ꯭ꯔꯥꯎꯟꯀꯥꯕ ꯃꯈꯣꯟꯒꯨꯝꯅ ꯀꯩꯅꯣꯝꯃ ꯇꯥꯕ
ꯁꯦꯟꯒꯤ ꯃꯈꯣꯟꯅ
ꯎꯝ
ꯈꯠꯠꯇꯔꯦ
ꯑꯗꯨꯅꯦ ꯑꯩꯅ ꯅꯣꯡ ꯇꯥꯕ꯭ꯔꯥ ꯍꯥꯏꯕꯗꯣ ꯇꯥꯗ꯭ꯔꯦ
ꯅꯣꯡ ꯇꯅꯕꯤꯌ
ꯑꯁ ꯑꯗꯨꯕꯨꯗꯤ ꯎꯄꯥꯏ ꯂꯩꯇ꯭ꯔꯦꯗꯣ ꯅꯣꯡ ꯇꯥꯍꯟꯕꯗꯤ
ꯃꯗꯨꯔꯣꯝꯗꯤ ꯇꯥꯕꯔꯅ
ꯑꯩꯈꯣꯏꯔꯣꯝꯗ ꯍꯟꯗꯛ ꯅꯨꯃꯤꯠ ꯅꯤꯅꯤ ꯍꯨꯝꯅꯤꯗꯤ ꯇꯥꯗꯦ ꯑꯗꯨꯗ ꯅꯍꯥꯟꯗꯤ ꯑꯁ ꯅꯨꯡꯗꯥꯡꯗꯗꯤ ꯐꯖꯅ ꯇꯥꯏ ꯑꯩꯈꯣꯏꯗꯤ ꯂꯦꯟꯁ꯭ꯂꯥꯏꯠꯀꯖꯅ ꯇꯧꯔꯦ ꯅꯣꯡ ꯇꯥꯃꯟꯕꯒꯤ ꯂꯧ ꯂꯧ ꯂꯧ ꯐꯧ ꯊꯥꯕ ꯂꯣꯏ ꯂꯣꯏꯅꯈ꯭ꯔꯦ
ꯎꯝ
ꯑꯩꯈꯣꯏꯗꯤ ꯅꯣꯡ ꯅꯍꯥꯟꯗꯤ ꯍꯇꯥ ꯑꯃꯒꯨꯝꯕꯗꯤ ꯅꯨꯡꯗꯥꯡ ꯅꯨꯡꯗꯥꯡꯗ ꯐꯖꯅ ꯆꯨꯕꯒꯤꯀꯣ ꯏꯁꯤꯡꯕꯨ ꯑꯃꯨꯛꯀ ꯌꯥꯝꯕꯒꯤ ꯂꯧꯊꯣꯛꯄꯅꯦꯕ ꯂꯧꯗꯣ
ꯐꯔꯣ ꯑꯃꯗꯤꯗꯤ ꯇꯧꯔ ꯌꯥꯗ꯭ꯔꯦꯅ ꯀꯔꯤ
ꯅꯣꯏ ꯀꯩꯅꯣ ꯇꯧꯕ ꯑꯣꯏꯔꯝꯒꯅꯤ ꯂꯥꯏ ꯈꯨꯔꯨꯝꯕꯗꯨ ꯈꯔ ꯁꯣꯟꯕꯒꯤ ꯑꯣꯏꯔꯝꯒꯅꯤ ꯂꯧ ꯃꯇꯝꯗꯗꯤ ꯂꯥꯏ ꯈꯨꯔꯨꯝꯕ ꯀꯟꯒꯗꯕꯅꯤ ꯀꯩꯅꯣ
ꯃꯥꯅꯦ ꯆꯨꯝꯃꯦ ꯪꯉꯉꯥꯏꯕ
ꯆꯥꯔꯒ ꯇꯨꯝꯔꯒ ꯂꯩꯕꯒꯤ ꯂꯥꯏꯅꯦ ꯃꯣꯏꯁꯤꯡꯁꯦ ꯌꯥꯗꯦ ꯍꯥꯏꯅ ꯑꯩꯅ ꯊꯥꯔꯛꯇꯕ ꯑꯣꯏꯔꯝꯒꯅꯤ ꯏꯁꯤꯡ
ꯆꯥꯃꯨꯔꯒ ꯇꯨꯝꯃ ꯈꯛꯇꯤ ꯑꯗꯨꯃꯥꯏꯅ ꯇꯧꯗꯦ ꯑꯩꯈꯣꯏ ꯂꯧ ꯁꯨꯔꯒ ꯂꯩꯕ
ꯐꯗꯎꯕ ꯌꯥ ꯂꯥꯛꯀꯅꯤꯗ
ꯇꯥꯗꯤ ꯇꯥꯏꯌꯦꯗ ꯌꯥꯝ ꯇꯥꯗꯕꯀ
ꯎꯝ ꯆꯍꯤꯍꯤ ꯆꯍꯤ ꯍꯥꯇꯅꯦ ꯏꯁꯤꯡ ꯌꯥꯝꯕ ꯆꯍꯤꯁꯨ ꯂꯩꯌꯦ ꯌꯥꯝꯗꯕ ꯆꯍꯤꯁꯨ ꯂꯩꯌꯦ
ꯍꯟꯗꯛ ꯆꯍꯤꯗꯤ ꯀꯩꯅꯣꯝꯃ ꯍꯥꯏꯕꯅꯤꯅꯦ ꯀꯩꯗꯧꯔꯝꯃꯤꯅꯣ ꯍꯥꯏꯅꯀꯣ ꯁꯥꯏꯟꯇꯤꯁꯁꯤꯡꯅ ꯑꯗꯨꯃꯥꯏꯅ ꯍꯥꯏꯕꯅꯦ ꯃꯣꯏ ꯅꯣꯡ ꯋꯥꯠꯄ ꯅꯣꯡ ꯋꯥꯠꯄ ꯆꯍꯤꯅꯦ ꯑꯦꯜꯅꯤ ꯅꯣꯡ ꯑꯗꯨꯃꯥꯏꯅ ꯍꯥꯏꯕꯅꯦꯕ ꯏꯟꯗꯤꯌꯥꯗ ꯗꯤꯁꯤꯌꯔꯁꯤ ꯑꯗꯨꯃꯥꯏꯅ ꯂꯥꯛꯑꯦ ꯍꯥꯏꯕꯅꯦ
ꯑꯣ ꯑꯗꯨꯗꯤ ꯅꯣꯏ ꯈꯨꯟꯗ ꯃꯦꯟ ꯑꯣꯏꯅ ꯇꯥꯕ ꯑꯣꯏꯔꯝꯒꯅꯤ
ꯑꯩꯈꯣꯏ ꯅ ꯑꯩꯈꯣꯏꯒꯤ ꯅꯣꯔꯠ ꯏꯁꯇꯨꯗꯤ ꯑꯗꯨꯃꯥꯏꯅ ꯄꯥꯜꯂꯣꯏ ꯍꯥꯏ ꯃꯗꯣ ꯑꯦꯜꯅꯤꯅꯣꯗꯣ
ꯑꯥ
ꯏꯁꯄꯦꯅꯤꯁꯀꯤ ꯂꯣꯟꯅꯦꯕꯁꯤꯁꯦ
ꯑꯩꯈꯣꯏꯗꯤ ꯐꯖꯅ ꯅꯣꯡ ꯇꯥꯏꯗ ꯍꯧꯖꯤꯛ ꯍꯧꯖꯤꯛꯀꯤ ꯑꯣꯏꯅꯗꯤꯀꯣ ꯑꯩꯈꯣꯏ ꯑꯩꯈꯣꯏꯔꯣꯝꯗꯗꯤ ꯑꯩꯈꯣꯏꯗꯤ ꯀꯩꯅꯣ ꯍꯥꯏꯕꯅꯦ ꯑꯁ ꯍꯀꯨꯝꯁꯦ ꯅꯣꯡ ꯐꯖꯟꯅ ꯇꯥꯔꯦ ꯆꯍꯤ ꯑꯃꯒ ꯍꯥꯏꯔꯗꯤ ꯏꯁꯤꯡ ꯐꯖꯅ ꯄꯤꯕꯤꯔꯦ ꯍꯥꯏꯅ ꯍꯥꯏꯔ ꯂꯩꯃꯤꯅꯦ ꯂꯧ ꯁꯨꯕꯁꯤꯡꯗꯤ
ꯆꯤꯡ ꯂꯧꯔ ꯇꯝꯍꯧꯔꯥ
ꯇꯝꯁꯨ ꯆꯤꯡꯁꯨ ꯇꯧꯋꯦ ꯑꯗꯣ ꯑꯩꯒꯤꯗꯤ ꯑꯩꯈꯣꯏꯗꯤ ꯇꯧꯗꯦ
ꯀ꯭ꯔꯔꯤꯒꯤ
ꯆꯤꯡꯗ ꯆꯨꯖꯥꯛꯒꯨꯝꯕ ꯈꯔ ꯊꯥꯕ ꯑꯗꯨꯒꯨꯝꯕꯗꯤ ꯈꯔ ꯇꯧꯋꯦ ꯑꯗꯣ ꯌꯥꯝ ꯆꯥꯎꯅ ꯇꯧꯗꯦ ꯑꯗꯣ
ꯎꯝ
ꯃꯤ ꯂꯩꯇꯕ ꯁꯨꯅꯦ ꯑꯗꯨ ꯀꯣ
ꯍꯣꯏ ꯍꯣꯏ ꯃꯥꯅꯦ
ꯑꯗꯨꯗꯤ ꯃꯤ ꯂꯩꯇ꯭ꯔꯗꯤ ꯋꯥꯏꯍꯦ ꯀꯗꯥꯏꯗꯒꯤ ꯁꯨꯕ ꯍꯧꯕꯗꯣ ꯊꯕꯛ ꯌꯥꯝ ꯆꯪꯉꯦ ꯃꯤ ꯑꯃ ꯑꯅꯤ ꯈꯛꯇꯪꯅ ꯂꯣꯏꯕ ꯉꯝꯕꯁꯨ ꯅꯠꯇꯦ
ꯈꯨꯂꯪ ꯌꯥꯎꯗꯔꯗꯤ ꯌꯥꯗꯕꯅꯦ
ꯆꯤꯡꯒꯤ ꯂꯧꯗꯤ ꯑꯃꯔꯣꯝꯗ ꯍꯥꯏꯔꯗꯤ ꯅꯥꯄꯤ ꯐꯣꯏꯕꯗꯣ ꯉꯁꯤ ꯂꯣꯏꯗ꯭ꯔꯁꯨ ꯍꯌꯦꯡ ꯑꯃꯨꯛꯀ ꯃꯤ ꯑꯃ ꯑꯅꯤ ꯈꯛꯇꯪꯁꯨ ꯑꯃꯨꯛꯁꯨ ꯆꯠꯄ ꯌꯥꯏ ꯐꯧ ꯊꯥꯕꯗꯤ ꯇꯥ ꯑꯃ ꯊꯥꯕ ꯌꯥꯕ ꯅꯠꯇꯦ ꯇꯣꯉꯥꯟ ꯇꯣꯉꯥꯟꯅ
ꯎꯝ
ꯑꯗꯨꯒꯤ ꯃꯤ ꯂꯩꯇꯕꯒꯤ ꯀꯧꯗ ꯑꯩꯈꯣꯏꯖꯨ ꯑꯗꯨ ꯇꯧꯗꯕꯤꯗ ꯁꯔ ꯇꯨꯡꯁꯜꯂꯒ ꯂꯥꯁꯇ ꯂꯩꯔꯒ ꯆꯥꯕ
ꯑꯩꯈꯣꯏꯅ ꯍꯦꯛ ꯄꯣꯛꯂꯛꯄꯗꯒꯤ ꯆꯦꯡꯒꯤ ꯂꯧꯗꯤ ꯎꯔꯛꯇꯔꯤꯍꯦ
ꯎꯝ ꯐꯏꯌꯦꯅꯦ
ꯇꯝꯒꯤ ꯂꯧ ꯈꯛꯇ ꯑꯗꯨꯃꯥꯏꯅ ꯎꯔꯛꯄꯀꯣ
ꯎꯝ ꯑꯗꯨꯗꯤ
ꯆꯤꯡꯒꯤ ꯂꯧꯖꯦ ꯑꯗꯨꯃꯥꯏꯅ ꯇꯧꯕ ꯀꯥꯟꯗ ꯑꯦ ꯐꯧꯁꯦ ꯐꯧꯍꯟꯈ꯭ꯔꯦ ꯍꯥꯏ ꯍꯥꯏꯕ ꯀꯥꯟꯗ ꯀꯨꯃꯥꯏꯅ ꯇꯧꯒꯦꯅꯣꯏꯁꯦ ꯃꯐꯝ ꯈꯛꯇꯪ ꯑꯗꯨꯃꯥꯏꯅ ꯍꯣꯡꯕ꯭ꯔꯥ ꯆꯍꯤ ꯈꯛꯇꯪ ꯍꯣꯡꯕꯔꯣ
ꯑ ꯍꯣꯡꯉꯦ ꯂꯧ ꯁꯨꯕ ꯃꯐꯝꯗꯣ ꯇꯣꯉꯥꯟ ꯇꯣꯉꯥꯟꯜꯂꯦ ꯑꯗꯨꯝ ꯆꯍꯤꯒꯤ ꯑꯥ ꯃꯐꯝꯗꯣ ꯇꯣꯉꯥꯟ ꯆꯍꯤ ꯑꯦꯛꯖꯥꯝꯄꯜꯗ ꯉꯁꯤ ꯗꯤꯁꯀꯌꯥꯔ ꯇꯧꯕ ꯃꯐꯝꯗꯣ ꯅꯦꯛꯁ ꯏꯔ ꯇꯧꯔꯗꯤ ꯂꯩꯕꯥꯛ ꯇꯣ ꯑꯃꯨꯛꯀ ꯌꯥꯔꯣꯏꯕ ꯐꯧꯕ ꯍꯧꯕꯗꯨꯁꯨ ꯐꯖꯅ ꯍꯧꯔꯣꯏꯕ ꯑꯗꯨꯒꯤ ꯑꯥ ꯆꯍꯤ ꯇꯔꯨꯛ ꯇꯔꯦꯠꯒꯨꯝꯕꯗꯤ ꯌꯥꯝꯗ꯭ꯔꯕꯗ ꯑꯗꯨꯝ ꯊꯝꯃꯒ ꯑꯃꯨꯛꯀ ꯁꯨꯕꯅꯦꯕ
ꯃꯐꯝ ꯑꯗꯨꯝ ꯍꯣꯡꯉꯦ ꯆꯍꯤ ꯈꯨꯗꯤꯡꯒꯤ
ꯣꯡꯒꯥꯜꯀꯤ ꯁꯅꯅꯦ
ꯎꯝ
ꯎ ꯋꯥꯗꯣꯗꯣ ꯂꯣꯏꯅ ꯀꯛꯂꯒ ꯃꯩ ꯊꯥꯗ꯭ꯔꯗꯤ ꯃꯣꯏ ꯃꯗꯨ ꯅꯠꯇ꯭ꯔꯗꯤ ꯌꯥꯗꯦꯕ
ꯑꯗꯨ ꯍꯥꯟꯅ ꯀꯛꯀꯅꯤ ꯆꯍꯤ ꯍꯦꯛ ꯍꯧꯕ ꯑꯗꯨ ꯇꯧꯔꯅꯤ ꯃꯩ ꯊꯥꯔꯅꯤ ꯑꯗꯨꯒ ꯊꯥꯕ ꯍꯧꯔꯅꯤ ꯑꯗꯣ ꯆꯤꯡꯃꯤꯁꯨ ꯈꯔꯅ ꯐꯧ ꯊꯥꯕ ꯂꯩꯑ ꯑꯗꯨ ꯊꯥꯗꯕ ꯍꯟꯖꯥꯡ ꯈꯛꯇꯪ ꯊꯥꯕꯁꯨ ꯂꯩꯑ
ꯑꯗꯨꯃꯥꯏꯅ ꯇꯧꯃꯟꯅꯒꯤꯅꯦ ꯀ꯭ꯂꯥꯏꯃꯦꯠ ꯆꯦꯟꯖ ꯑꯗꯨꯃꯥꯏꯅ ꯇꯧ ꯎꯔꯤꯁꯦ ꯍꯦꯛꯇ ꯁꯥꯔꯤꯁꯦ
ꯑꯩꯈꯣꯏꯗ ꯉꯇꯥꯡ ꯆꯥꯏꯉꯥꯏ ꯑꯗꯣ ꯑꯩꯈꯣꯏꯗꯤ ꯀꯩꯅꯣ ꯑꯃꯨꯛꯀ ꯇꯧꯋꯦ ꯑꯃꯨꯛꯀ ꯑꯗꯨ ꯄ꯭ꯂꯥꯟꯇꯦꯁꯟꯁꯨ ꯑꯃꯨꯛ ꯇꯧꯋꯦ ꯑꯩꯈꯣꯏꯗꯤ
ꯑ
ꯑꯃꯨꯛꯀ ꯊꯥꯏꯌꯦꯕ ꯍꯥꯏꯕꯗꯤ ꯎ ꯊꯥꯔꯒ ꯎꯗꯣ ꯆꯥꯎꯔ ꯀꯥꯟꯗ ꯌꯨꯝ ꯁꯥꯅꯤꯉꯥꯏꯒꯨꯝꯕꯒꯤ ꯁꯤꯖꯤꯟꯅꯅꯤꯡꯉꯥꯏ ꯌꯣꯟꯅꯤꯡꯉꯥꯏꯗꯣ ꯑꯃꯨꯛꯀꯁꯨ ꯊꯥꯛꯑꯗꯤ ꯊꯥꯏꯑꯕ
ꯎꯝ
ꯑꯗꯣ ꯍꯧꯖꯤꯛꯇꯤ ꯎꯝ ꯆꯤꯡꯗꯁꯨ ꯆꯥꯎꯈꯠꯅꯤꯉꯥꯏꯅꯤ ꯍꯥꯏꯗꯅ ꯐꯦꯛꯇ꯭ꯔꯤꯒꯤ ꯀꯔꯤ ꯀꯔꯤ ꯇꯥꯎꯕꯒꯤ ꯎꯝ ꯑꯗꯨꯕꯨꯗꯤ ꯁꯥꯅꯤꯅ ꯑꯄꯥꯏ ꯂꯩꯇ꯭ꯔꯦꯗꯣ ꯂꯝꯕꯤ ꯁꯦꯝꯕꯒꯤ
ꯈꯣꯏꯔꯣꯝꯃꯗꯤꯀꯣ ꯆꯤꯡꯗ ꯄꯥꯛꯀꯇꯥꯏꯅꯁꯤ ꯆꯠꯅꯗ꯭ꯔꯦ ꯇꯥꯎꯅꯗꯒꯒ ꯑꯗꯨꯃꯥꯏꯅ ꯇꯧꯅꯔꯦꯅ ꯆꯤꯡꯒꯤꯗꯤ ꯂꯝꯕꯤꯁꯨ ꯂꯥꯞꯇ꯭ꯔꯣ ꯃꯇꯝꯁꯨ ꯃꯥꯡꯗ꯭ꯔꯣ ꯃꯁꯥ ꯃꯁꯥꯒꯤ ꯂꯧꯕꯗꯀꯣ ꯇꯝ ꯂꯗꯀꯣ ꯂꯝꯕꯤꯁꯤ ꯅꯥꯑꯒꯦꯗꯛ ꯀꯛꯁꯟꯁꯨ ꯐꯔꯦ ꯃꯥꯔꯀꯦꯠꯁꯨ ꯂꯩꯔꯦ ꯑꯗꯨꯅ ꯍꯦꯟꯅ ꯄꯩꯁꯥ ꯄꯥꯏꯌꯦꯕ
ꯍꯣꯏ ꯑꯗꯨꯕꯨꯗꯤ ꯑꯣꯏꯔꯣ ꯃꯐꯝ ꯃꯐꯝꯒꯤ
ꯍꯣꯏ ꯍꯣꯏ ꯃꯥꯂ ꯖꯒꯥ ꯖꯒꯥꯗꯤ ꯄꯣꯜꯂꯦ
ꯎꯝ ꯃꯐꯝ ꯃꯐꯝꯒꯤ ꯄꯣꯠꯊꯣꯛ ꯍꯥꯏꯕꯗꯨꯅꯤꯗꯅ ꯆꯤꯡꯒꯤ ꯄꯨꯊꯣꯛꯁꯨ ꯂꯩꯇ꯭ꯔꯗꯤ ꯇꯝꯗꯁꯨ ꯌꯥꯗꯦꯗꯣ ꯑꯗꯨꯗꯅꯦ ꯑꯗꯣ ꯇꯝꯒꯤ ꯄꯣꯊꯣꯛ ꯂꯩꯇ꯭ꯔꯁꯨ ꯆꯤꯡꯕꯁꯨ ꯌꯥꯗꯦ ꯑꯅꯤꯃ ꯌꯥꯝ ꯗꯔꯀꯥꯔ ꯑꯣꯏꯌꯦꯗ
ꯗꯀꯥꯔꯅꯦ ꯂꯥꯏꯐ ꯍꯥꯏꯕꯗꯤ ꯂꯥꯏꯐ ꯁꯥꯏꯀꯜ ꯑꯗꯨꯃꯥꯏꯅ ꯑꯣꯏꯕꯅꯦ ꯑꯗꯨꯗꯤ
ꯎꯝ
ꯇꯝꯒꯤ ꯄ꯭ꯔꯗꯛꯁꯨ ꯆꯤꯡꯗ ꯑꯗꯨꯃꯥꯏꯅ ꯆꯥꯔꯒꯅꯤ ꯆꯤꯡꯒꯤ ꯄ꯭ꯔꯗꯛꯁꯨ ꯇꯝꯗ ꯑꯗꯨꯃꯥꯏꯅ ꯆꯥꯒꯅꯤ ꯃꯊꯪ ꯃꯊꯪ ꯃꯊꯪ ꯑꯗꯨꯃꯥꯏꯅ ꯂꯥꯛꯄ ꯀꯥꯟꯗ ꯂꯥꯏꯐꯁꯦ ꯑꯗꯨꯃꯥꯏꯅ ꯆꯠꯄꯅꯦꯕ
ꯎꯝ ꯅꯣꯏꯁꯨ ꯐꯧ ꯊꯥꯕ꯭ꯔꯅꯦ ꯇꯝꯒꯤ ꯂꯧ ꯁ ꯄꯨꯨꯔꯅꯦ
ꯇꯝꯒꯂꯣ ꯎ
ꯑꯗꯣꯞ ꯀꯌꯥꯝ ꯌꯥꯝ ꯊꯣꯛꯄ ꯂꯧꯅꯣ ꯌꯥꯝ ꯆꯥꯎꯕ꯭ꯔꯣ
ꯂꯥꯛ ꯌꯥꯝ ꯆꯥꯕꯗꯤꯀ ꯆꯉꯝ ꯑꯃꯒ ꯂꯧꯁꯦꯡ ꯈꯛꯇꯅꯦ ꯈꯔꯣꯝ ꯑꯃꯗꯤꯗꯤ ꯕꯣꯔꯥ ꯕꯣꯔꯥꯗꯤ ꯑꯗꯨꯃꯥꯏꯅ ꯆꯥꯟꯅꯩ ꯗꯗ ꯃꯁ ꯅꯪꯗ
ꯕꯣꯔꯥꯗ ꯀꯩꯅꯣ ꯇꯧꯕ ꯑꯣꯏꯔꯝꯒꯅꯤ ꯃꯦꯆꯟꯅ
ꯍꯣꯏ ꯃꯁꯤꯅ ꯌꯩꯕ
ꯑꯩꯈꯣꯏꯁꯨ ꯍꯧꯖꯤꯛꯇꯤ ꯃꯤꯦꯁꯤ ꯉꯛꯇ ꯑꯌꯥꯝꯕ ꯌꯩꯔꯦ ꯑꯗꯨꯒ ꯕꯣꯔꯥꯗ ꯁꯥꯔꯒ ꯒꯣꯞꯁꯗꯣ ꯄꯤꯕ ꯑꯗ ꯃꯐꯝ ꯈꯔ
ꯂꯧ ꯂꯧꯗꯅ ꯑꯗꯨꯃꯥꯏꯅ ꯄꯤꯗꯦ
ꯄꯤꯅꯦ ꯕꯣꯔꯥ ꯕꯣꯔꯥ ꯑꯃꯗꯁ ꯑꯗꯨꯝ ꯔꯦꯠꯇꯨ ꯆꯠꯂꯦ ꯑꯩꯈꯣꯏꯗꯤ
ꯑꯗꯨꯗꯤ ꯁꯪꯒꯝꯒꯩ ꯀꯌꯥꯃꯨꯛ ꯇꯛꯑꯒꯦ
ꯈꯪꯗꯦꯀꯥꯟꯗꯨꯗꯤ ꯑꯩꯈꯣꯏꯗꯤ ꯁꯨꯗꯕꯅꯤꯅ ꯈꯪꯗꯦ ꯁꯨꯕꯁꯤꯡꯅ ꯈꯪꯒꯅꯤ
ꯑꯩꯈꯣꯏꯗꯤ ꯂꯧ ꯂꯧꯗ ꯑꯗꯨꯃꯥꯏꯅ ꯄꯤꯔꯤꯅꯤꯗ ꯅꯪꯒꯤ ꯂꯧ ꯁꯄꯣꯁ ꯁꯪꯉꯝ ꯑꯗꯨꯃꯥꯏꯅ ꯍꯥꯏꯔꯗꯤ ꯂꯤꯁꯤꯡ ꯑꯅꯤꯒ ꯆꯨꯝꯂꯔꯤꯒꯨꯝ ꯑꯃ ꯂꯧꯕꯅꯤꯕ
ꯑꯣ ꯀꯩꯅꯣꯁꯨ ꯇꯧꯔꯅꯤ ꯅꯣꯏꯗꯤ ꯇꯝꯄꯥꯛ ꯑꯣꯏꯕꯅꯤꯅ ꯒꯥꯔꯤ ꯆꯠꯄꯁꯨ ꯅꯨꯡꯉꯥꯏꯔꯝꯒꯅꯤ ꯑꯩꯈꯣꯏꯗꯤ ꯆꯤꯡ ꯑꯣꯏꯕ ꯅꯣ ꯃꯐꯝꯗꯨ ꯇꯣꯉꯥꯟ ꯇꯣꯉꯥꯟꯅ ꯂꯥꯞꯅ ꯂꯩꯕꯅꯤꯅ ꯒꯥꯔꯤ ꯆꯠꯄꯗꯨꯁꯨ ꯊꯥꯎ ꯇꯤꯡꯕ ꯈꯣꯠꯄ ꯑꯗꯨꯃꯥꯏꯅ ꯇꯧꯋꯦꯗꯅ ꯑꯣ ꯂꯧ ꯈꯔꯅ ꯑꯣ ꯂꯧ ꯈꯔꯅꯒꯥꯔꯤ ꯆꯪꯕ ꯌꯥꯗꯕ ꯂꯧ ꯁꯨ ꯂꯩꯌꯦ ꯑꯗꯨꯃꯥꯏꯅ ꯇꯧꯧꯕꯒꯤꯅꯦ ꯑꯗꯨꯒꯤ ꯄꯩꯁꯥꯗꯤ ꯈꯔꯗꯤ ꯑꯗꯨꯝ ꯇꯥꯡꯉꯦ ꯑꯗꯣ ꯍꯧꯖꯤꯛꯇꯤ ꯑꯁ ꯌꯥꯝ ꯅꯨꯡꯉꯥꯏꯔꯦꯗ ꯍꯥꯏꯔꯗꯤ ꯀꯩꯅꯣ
ꯊꯥꯕꯗ ꯉꯇꯪ ꯃꯤꯅ ꯇꯧꯋꯦ ꯍꯥꯏꯅ ꯑꯇꯣꯞꯄꯁꯤꯡꯗꯤ ꯂꯣꯏ ꯃꯩꯁꯤꯟꯅ ꯇꯧꯔꯦ
ꯎꯝ
ꯍꯥꯟꯅꯒ ꯍꯥꯏꯔꯗꯤ ꯌꯥꯝꯅ ꯅꯨꯡꯉꯥꯏꯔꯦꯗ ꯍꯧꯖꯤꯛꯇꯤ
ꯄ꯭ꯂꯦꯟꯗꯤ ꯑꯣꯏꯔꯝ꯭ꯔꯅ ꯀꯩꯅꯣ ꯆꯤꯡꯗ ꯐꯧ ꯊꯥꯛꯕꯗꯣ
ꯄ꯭ꯂꯦꯟ
ꯍꯣꯏ ꯄ꯭ꯂꯦꯟꯗꯤ ꯑꯣꯏꯔꯝꯔꯣꯏꯕ
ꯑꯩꯈꯣꯏꯒꯤ ꯂꯝꯗꯣ ꯈꯔꯗꯤ ꯄ꯭ꯂꯦꯟ ꯑꯣꯏꯌꯦ ꯈꯔ ꯈꯔꯗꯤ ꯄ꯭ꯂꯦꯟ ꯑꯣꯏꯔꯦ ꯑꯗꯨꯝ ꯌꯥꯝ ꯆꯥꯎꯅꯀꯣ ꯑꯗꯨ ꯇꯧꯋꯦ ꯈꯔ ꯅꯠꯇꯦꯔꯦ ꯑꯁ ꯇꯦꯔꯦꯁ ꯍꯥꯏꯅ ꯃꯥ ꯏꯁꯇꯦꯞ ꯏꯁꯇꯦꯞ ꯏꯁꯇꯦꯞ ꯑꯗꯨꯝ ꯀꯨꯝꯕꯗꯀꯣ ꯑꯗꯣ ꯑꯗꯨ ꯑꯣꯏꯔꯦ ꯗꯤꯒ꯭ꯔꯤ ꯎꯥ ꯑꯗꯨ ꯒꯥꯔꯤ ꯆꯪꯕꯗꯤ ꯈꯔ ꯋꯥꯏꯅ ꯑꯗꯨꯃꯥꯏꯅ ꯇꯧꯔꯦ ꯑꯗꯨ ꯎꯝ ꯑꯗꯨ ꯃꯤꯅ ꯍꯣꯡꯒꯠꯂꯒ ꯃꯐꯝ ꯑꯃꯗ ꯇꯧꯕꯗꯨꯅ ꯑꯃꯨꯛ ꯇꯣꯡꯉꯥꯜꯂꯦꯕ
ꯎꯝ ꯂꯧꯍꯣꯡꯕꯁꯤ ꯄꯩꯁꯥ ꯌꯥꯝ ꯆꯪꯉꯦꯅꯦ ꯄꯩꯁꯥ ꯄꯥꯏꯔꯗꯤ ꯂꯧ ꯎꯕ ꯌꯥꯗꯦꯅꯦꯍꯦ
ꯑ
ꯄꯩꯁꯥ ꯉꯥꯛꯇ
ꯄꯩꯁꯥ ꯆꯪꯉꯦ ꯂꯧ ꯎꯕꯁꯦ ꯋꯥꯁꯨ ꯋꯥꯏꯑꯦ ꯑꯗꯨꯒꯤ ꯇꯟꯕ ꯑꯩꯈꯣꯏꯗꯤ ꯑꯗꯨ ꯃꯁꯤꯡꯒꯤꯗꯤ ꯎꯄꯥꯏ ꯂꯩꯇ꯭ꯔꯦ
ꯏꯟꯖꯤꯟꯒꯤ ꯄꯩꯁꯥ ꯑꯣꯏ ꯍꯥꯔꯒꯤ ꯑꯣꯏ ꯈꯨꯂꯪꯅꯤ
ꯎꯝ ꯑ ꯍꯥꯔꯗꯤ ꯄꯥꯛ ꯁꯤꯖꯤꯟꯅꯟꯅꯦꯗ ꯑꯩꯈꯣꯏꯗꯤ
ꯁꯤꯖꯤꯟꯅꯟꯗꯦ
ꯎꯝ